ꯑꯝ ꯇꯔꯃ
ꯇꯥꯔꯦ ꯇꯥꯔꯦ ꯅꯨꯡꯁꯥꯏꯅꯧꯨꯔꯦ
ꯅꯨꯡꯁꯥ ꯌꯧꯔꯛꯑꯕ ꯑꯩꯈꯣꯏꯒꯤꯅ ꯑꯩꯈꯣꯏꯅ ꯑꯩꯈꯣꯏ ꯑꯩꯈꯣꯏꯔꯣꯝꯗꯩ ꯆꯠꯈꯤꯕ ꯑꯩꯈꯣꯏꯒꯤꯅ ꯆꯪꯈ꯭ꯔꯕ
ꯑ ꯅ ꯆꯥꯡꯒ꯭ꯔꯕꯥ ꯀ ꯌꯥꯎꯔꯦ ꯍꯧꯁꯤꯇꯥ ꯍꯧꯖꯤꯛꯁꯦ ꯑꯗꯨꯅꯥꯀꯟ ꯎꯝ ꯇꯧ ꯋꯥꯡꯒꯨꯝꯕ ꯁꯤꯂꯣꯡꯒꯨꯝꯕ ꯆꯠꯄ ꯅꯨꯡꯉꯥꯏꯗꯣꯏꯅꯤꯉꯣ
ꯅꯨꯡꯉꯥꯏꯗꯅꯤ ꯐꯦꯗꯔꯖ ꯑꯗꯣ ꯃꯣꯏꯒꯤꯁꯦ ꯑꯗꯨꯝ ꯎꯟ ꯇꯥꯔ ꯂꯩꯈꯤꯕ ꯂꯝꯅꯤꯅꯅꯦ
ꯎꯝ
ꯋꯤꯟꯇꯔꯒꯨꯝꯕꯗꯗꯤ ꯑꯩꯗꯤ ꯌꯥꯝ ꯀꯟꯅ ꯀꯩꯅꯣ ꯇꯧꯗꯦ ꯁꯝꯃꯔꯒꯨꯝꯕꯗꯅ ꯍꯦꯟꯅ ꯄꯥꯝꯃꯦ ꯍꯥꯏꯗꯤ ꯏꯪꯕꯗ ꯍꯦꯟꯅ ꯏꯪꯁꯤꯟꯈ꯭ꯔꯅꯦꯕ ꯑꯗꯨꯗꯤ ꯑꯩꯈꯣꯏꯁꯨ ꯅꯨꯡꯁꯥ ꯌꯧꯔꯛꯑꯦꯍꯦ ꯑꯩ ꯐꯤꯕ ꯈꯔ ꯐꯧꯕꯁꯤ
ꯐꯔꯦ ꯐꯔꯦ ꯁꯨꯝ ꯀꯥꯟꯅ ꯆꯞ ꯆꯥꯗꯣꯏꯅꯦꯕ ꯑꯁꯤꯒꯤ ꯍꯧꯖꯤꯛ ꯖꯨꯟ ꯖꯨꯂꯥꯏꯁꯦ ꯎꯝ ꯑꯗ ꯍꯧꯖꯤꯛ ꯁꯨꯝꯀꯥꯟꯗ ꯆꯠꯂꯒꯗꯧꯅꯤ ꯄꯩꯁꯥ ꯆꯦ ꯍꯥꯏꯁꯤ ꯆꯠꯅꯤꯡꯅ ꯍꯧꯖꯤꯛꯀꯥꯟꯁꯦ ꯂꯩ ꯅꯨꯡꯒ ꯌꯥꯝ ꯁꯥꯠꯄ ꯃꯇꯝ ꯍꯧꯔꯕꯅꯦ ꯃꯣꯏꯒꯤ ꯍꯥꯏꯗꯤ ꯉꯍꯥꯟꯈꯩ ꯆꯍꯤ ꯆꯨꯞꯄ ꯑꯗꯨꯝ ꯎ ꯆꯤꯡꯒ ꯑꯗꯨꯝ ꯎ ꯀꯨꯞꯁꯔꯨꯏꯗꯅ ꯑꯥ ꯑꯥ ꯑꯥ ꯑꯗꯨꯅ ꯍꯧꯖꯤꯛꯁꯦ ꯌꯥꯝ ꯌꯥꯝꯅꯗꯤ ꯁꯥꯔꯝꯃꯣꯏ ꯃꯣꯏꯈꯣꯏ ꯁꯃꯥꯏꯅ ꯁꯥꯔꯝꯃꯣꯏ ꯃꯣꯏꯅꯨꯛ ꯈꯔꯗꯤ ꯏꯪꯗꯤ ꯉꯝꯈꯤꯗꯣꯏꯅꯦꯕ ꯑꯃꯨꯛ ꯎꯝ ꯑꯗꯨꯅꯦ ꯁꯨꯝꯀ ꯅꯨꯡꯉꯥꯏꯗꯣꯏꯅꯦꯕ ꯑꯥ ꯑꯥ ꯁꯨꯡꯀ ꯅꯨꯡꯉꯥꯏꯗꯣꯏꯅꯦꯕ ꯑꯗꯨꯅꯤ ꯂꯥꯁ ꯅꯅꯨꯡꯉꯥꯏꯖ ꯆꯐꯣꯡ ꯀ
ꯅꯨꯡꯉꯥꯏꯒꯗꯕ ꯇꯥꯟꯖꯥꯁꯤꯗ ꯑꯩꯈꯣꯏꯒꯤꯗꯤ ꯊꯝꯕꯥꯜ ꯍꯧꯖꯤꯛ ꯁꯥꯠꯂꯤ
ꯃꯥꯅ ꯈꯣꯏ ꯊꯝꯕ ꯂꯧꯔꯛꯇ ꯆꯦꯟꯕꯒ
ꯑ ꯂꯧꯔꯛ ꯆꯦꯟꯕ
ꯑꯗꯒꯤ ꯑꯩꯅ ꯈ꯭ꯋꯥꯏ ꯆꯠꯅꯤꯡꯕ ꯂꯝ ꯑꯃꯅ ꯁ꯭ꯋꯤꯠꯖꯔꯂꯦꯟ
ꯑꯩꯗꯤꯅꯦ ꯁ꯭ꯋꯤꯖꯔꯂꯦꯟꯁꯦ ꯍꯣꯏ ꯑꯩ ꯆꯠꯅꯤꯡꯗꯤ ꯆꯠꯅꯤꯡꯉꯦꯕꯀꯣ ꯑꯗꯨꯕꯨ ꯊꯃꯣꯏꯅ ꯍꯦꯟꯅ ꯈꯣꯏꯗꯥꯕ ꯆꯠꯅꯤꯡꯕ ꯍꯥꯏꯔꯒꯗꯤ ꯃꯥꯜꯗꯤꯞꯁ
ꯑꯗꯨꯁꯨ ꯆꯠꯅꯤꯡꯉꯦ ꯑꯗꯨꯁꯨ ꯍꯗꯤ ꯑꯩ ꯁ꯭ꯋꯤꯖꯔꯂꯦꯟꯗ ꯌꯥꯝ ꯄꯥꯝꯃꯦꯕ ꯄꯨꯔꯥ ꯑꯩꯒꯤ ꯗ꯭ꯔꯤꯝ ꯂꯩꯅꯦ ꯁ꯭ꯋꯤꯖꯔꯂꯦꯟꯁꯦ
ꯑꯥ ꯁ꯭ꯋꯖꯔꯂꯗ ꯑꯩꯒꯤ ꯂꯝ ꯂꯩꯔꯝꯕꯗꯨꯗꯤ ꯅ꯭ꯌꯨ ꯂꯦꯟꯅꯤ
ꯍꯣꯏꯅꯦ ꯅ ꯅꯤꯡꯖꯦ ꯂꯝ ꯂꯩꯕꯗꯨꯗꯔꯦ ꯑꯁꯤ ꯃꯌꯥꯝ ꯆꯠꯂ ꯍꯥꯏꯕꯁꯤꯁꯨ ꯂꯩꯗꯤ ꯑꯗꯨꯝꯛꯆꯨꯝꯁ ꯈꯤꯇꯪꯒ ꯋꯥꯈꯜꯗ ꯈꯜꯂꯨꯔꯕ ꯏꯟꯁꯇꯥꯒ꯭ꯔꯥꯝ ꯈꯟꯅꯅꯕꯤ
ꯌꯥꯝꯅ ꯎꯝ ꯍꯥꯏꯗꯤ ꯑꯩꯈꯣꯏꯅ ꯐꯣꯇꯣꯒꯨꯝꯕ ꯀꯩ ꯀꯩ ꯎꯕ ꯃꯇꯝ ꯃꯇꯝꯗꯨꯁꯨ ꯃꯥꯗꯣ ꯂꯝꯒ ꯃꯥꯟꯗꯕꯗꯣ ꯐꯦꯔꯤ ꯍꯇꯦꯜꯁꯀꯤꯐꯝ ꯂꯩꯕꯥꯛ ꯑꯣꯏꯅ ꯍꯥꯏꯗꯤ ꯁꯨꯝ ꯀꯃꯥꯏꯅ ꯌꯥꯝ ꯐꯖꯅ ꯂꯩꯕ
ꯍꯣꯏ ꯆꯤꯡ ꯃꯌꯥꯝ ꯂꯩꯔꯒ ꯀꯊꯔꯄ ꯃꯆꯥ ꯃꯆꯥ ꯃꯆꯥꯒ ꯆꯤꯟꯊꯔꯒ ꯂꯩꯕꯗꯣ ꯑ ꯇꯜꯂꯤꯍꯦ ꯃꯣꯏ ꯉꯍꯥꯃꯨ ꯑꯦꯝꯕꯨꯁ ꯇꯧꯈꯤꯕꯗꯣ
ꯍꯣꯏ ꯍꯣꯏ
ꯑꯩ ꯕꯣꯗꯔ ꯃꯄꯥꯟꯅꯤꯅꯠꯇꯟꯁꯦ
ꯑ ꯁꯨꯝ ꯆꯠꯅꯤꯡꯕꯩ ꯋꯥꯅꯤꯗ ꯑꯗꯣ ꯑꯩꯒꯤꯗꯤ ꯑ ꯐꯥꯔꯁ ꯑꯩꯅ ꯈ꯭ꯋꯥꯏ ꯆꯠꯅꯤꯡꯕꯁꯤꯗ ꯒꯋꯥ ꯑꯣꯏꯔꯝꯃꯦꯕ ꯀꯣ ꯃꯥꯜꯗꯤꯞꯁ ꯃꯥꯜꯗꯤꯞꯂ ꯏꯁꯤꯡꯗꯨꯅ ꯍꯦꯟꯅ ꯑꯦꯇꯦꯁ ꯇꯧꯔꯕ ꯈꯪꯗꯦꯅꯦ ꯏꯔꯣꯏꯕꯗꯤ ꯍꯩꯇꯅ
ꯃꯥ ꯃꯣꯏꯅ ꯑꯃꯨꯛ ꯏꯁꯤꯡꯒꯤ ꯖꯒꯥ ꯍꯥꯏꯗꯅ ꯑꯗ ꯃꯣꯏ ꯁ꯭ꯋꯤꯖꯔꯂꯦꯟꯒꯤꯁꯨ ꯃꯣꯏꯅ ꯐꯣꯇꯣꯗ ꯌꯥꯝ ꯊꯥꯒꯠꯂꯤꯁꯦ ꯄꯣꯠꯁꯦ ꯁꯤꯇꯤ ꯃꯅꯨꯡ ꯅꯠꯇꯦꯕ ꯃꯣꯏꯁꯨ ꯈꯨꯡꯒꯪꯒꯨꯝꯕ ꯑꯗꯨꯨꯝꯕ ꯃꯅꯨꯡꯒꯤ ꯀꯥꯡꯕꯨꯗꯅꯦꯕ ꯑꯥ ꯑꯥ ꯑꯥ ꯑꯥ ꯑꯗꯨꯗꯅꯦ ꯌꯥꯝ ꯐꯖꯩ ꯃꯣꯏ ꯁꯤꯇꯤꯁꯤꯀꯤꯗꯤ ꯀꯩꯁꯨ ꯌꯥꯝ ꯌꯧꯝꯃꯕ ꯑꯗꯨꯝꯕ ꯖꯒꯥꯗꯅꯦꯕ ꯌꯥꯝꯉꯥꯏ ꯑꯩꯈꯣꯏꯁꯨ ꯈꯤꯇꯪ ꯍꯥꯏꯊꯈ꯭ꯔꯒ ꯑꯗꯨꯝ ꯐꯖꯩꯗꯅ ꯁꯨꯝ ꯂꯣꯛꯇꯥꯛ ꯅꯨꯡꯇꯥꯛ ꯄꯥꯠ ꯅꯨꯡ ꯂꯩꯗꯅ ꯑꯗꯨꯝꯕꯗ ꯐꯖꯕ ꯑꯗꯨꯃꯥꯏꯅ ꯇꯧꯕꯖꯥꯠꯦ ꯃꯣꯏꯁ ꯑꯗꯣꯈꯪ ꯌꯥꯝ ꯆꯠꯅꯤꯡꯉꯦ ꯃꯣꯏꯣ ꯃꯁꯥꯒ ꯅꯥꯟꯅ ꯅꯥꯄꯤꯒꯤꯗ ꯂꯪꯤꯛ ꯂꯪꯇꯛꯪꯉꯒ
ꯍꯣꯏ ꯍꯣꯏ ꯍꯣꯏ ꯑꯗꯨꯅꯦ ꯍꯥꯏꯁꯦ ꯐꯤꯂꯝꯗ ꯀꯩꯗ ꯌꯥꯎꯕ ꯂꯝ ꯃꯥꯜꯂꯦ ꯍꯥꯏꯗꯣ
ꯦ꯭ꯔꯥꯗꯝ ꯂꯦꯟꯅꯦꯕ ꯑꯣꯏꯔꯤꯁꯦ ꯕꯨ ꯀꯩꯗꯧꯉꯩ ꯁꯠꯄ ꯐꯪꯒꯗꯣꯏꯅꯣꯗꯤ ꯈꯪꯗꯦ ꯄꯨꯟꯁꯤꯁꯦ ꯁꯔꯦꯁ ꯅꯣꯇꯤꯁꯇꯕꯨ ꯆꯠꯄ ꯌꯥꯅꯤ ꯃꯣꯏ ꯑꯗꯨꯝꯕꯗꯤ ꯕꯤꯖꯥ ꯅꯨꯡꯖꯥ ꯃꯌꯥꯝ ꯆꯪꯉꯝꯅꯤꯌꯦ ꯆꯠꯄꯒꯤ
ꯎꯝ ꯄꯥꯁꯄꯠ
ꯑ ꯃ ꯎ ꯃꯣꯏꯗꯤ ꯃꯌꯥꯝ ꯇꯥ ꯀꯥꯟ ꯃꯖ ꯅꯤꯗꯅ ꯑꯩꯣꯏ ꯁ꯭ꯋꯥꯥꯏ ꯅꯣꯇ ꯆꯠꯄꯁꯦ ꯑꯙꯥꯔꯅ ꯑꯗꯨꯝ ꯆꯠ ꯌꯥꯏꯗꯅ
ꯎꯝ ꯎꯝ ꯄꯩꯁꯥꯗ ꯎ
ꯈꯁ ꯃꯁꯅꯤꯕ ꯉꯠꯇ ꯑꯗꯒꯤ ꯌꯨꯇꯨꯕꯀꯤ ꯃꯣꯏꯒꯤ ꯀꯥꯔꯂꯤꯐꯣꯅꯤꯌꯥ ꯇꯦꯛꯀꯠꯂꯕ ꯀꯥꯡꯕꯨꯗꯣ ꯑꯗꯨꯁꯨ ꯅꯨꯡꯉꯥꯏꯅꯤ
ꯃꯣꯏꯒꯤꯗꯨꯁꯨ ꯀꯥꯂ ꯐꯣꯟ ꯌꯥꯗ ꯌꯇꯨ ꯍꯥꯡꯃꯨ ꯀꯥꯡꯕꯨꯅꯦ ꯑꯗꯨꯗꯤ
ꯑꯣ ꯍꯣ ꯍꯣ ꯍ ꯍꯣꯏ
ꯃꯣꯏ ꯀꯥꯡꯃꯕꯨꯗꯨꯁꯨ ꯑꯁ ꯑ ꯃꯣꯏꯒꯤ ꯑꯃ ꯋꯥꯏ ꯂꯤꯕꯤ ꯗꯣ ꯃꯣꯏ ꯑꯗꯨꯒꯤ ꯀꯩꯅꯣꯗꯣ ꯀꯣꯝ ꯂꯥꯛꯄꯄꯥꯟꯗꯣ ꯃꯣꯏꯒꯤ
ꯃꯣꯏ ꯍꯟꯗꯛ ꯑꯁ ꯎ ꯀꯩꯅꯩꯅꯣꯒ ꯐꯤꯐꯥꯒ ꯌꯦꯡ ꯆꯠꯂꯤ ꯀꯩꯅꯣ
ꯑꯗꯨ ꯍꯥꯏꯗꯤ ꯈꯪꯗꯦ ꯃꯣꯏ ꯌꯥꯝ ꯅꯨꯡꯉꯥꯏ ꯍꯥꯏꯕ
ꯐ ꯀꯅ ꯈꯕꯔꯗ ꯍꯧꯗꯞ ꯇꯁ ꯠꯇꯔ ꯍꯥ ꯆꯒꯁꯦ ꯎꯝ
ꯑꯩꯗꯤ ꯅꯨꯡꯗꯥꯡꯒꯤ ꯂꯥꯛꯇꯣ ꯅꯅꯨꯡ ꯐꯨꯟꯗꯅꯤ ꯀꯣ ꯍꯧꯖꯤꯛꯠ ꯑꯁꯞ ꯄꯁ ꯆꯠꯂꯨꯔꯒ
ꯍꯧꯖꯤꯛꯀꯥꯟ ꯍꯖꯥꯡꯁꯦ ꯀꯩꯀꯅ ꯍꯥꯎꯔꯤꯒꯦ ꯅꯪꯕꯨꯣ ꯁꯪꯒꯔꯤꯅꯤ ꯏꯄꯥꯝ ꯄꯥꯝꯃꯦ ꯑꯗꯨꯅꯤ ꯆꯞ ꯃꯥꯟꯅꯩ ꯑꯩꯈꯣꯏꯁꯨꯦ ꯑꯗꯣ ꯁꯨꯝ ꯍꯖꯤꯛ ꯆꯥꯅꯤꯡꯕ ꯑꯃ ꯁꯨꯝ ꯈꯜꯂꯣ ꯍꯥꯏꯕꯨ ꯀꯩꯃꯨꯛ ꯊꯣꯛꯇꯕꯅꯤ
ꯊꯣꯛꯇꯦ ꯊꯣꯛꯇꯦ ꯊꯧꯒ꯭ ꯍꯥꯏꯁꯤꯅꯦ ꯑꯗꯨꯅꯕꯨ ꯍꯈꯣꯏ ꯑꯍꯥꯎꯕꯅ ꯑꯍꯥꯎꯕ ꯀꯦꯁ ꯑꯃ ꯑꯣꯏꯖꯈ꯭ꯔꯦꯀꯣ
ꯍꯣꯏ ꯑꯗꯨꯅ ꯑꯃꯨꯛ ꯍꯣꯏ ꯑꯗꯨꯝ ꯌꯦꯟ ꯊꯣꯡꯕꯗꯨ ꯀꯃꯟ ꯑꯣꯏꯔꯦꯗꯅ ꯆꯥꯅꯤꯡꯉꯣꯏꯗꯅ ꯎꯝ ꯎꯝ ꯑ ꯁꯨꯝ ꯍꯣꯏ ꯊꯣꯡꯉꯒ ꯄꯨꯊꯣꯔꯛꯑꯒ ꯑꯗꯨ ꯍꯦꯛ ꯆꯥꯔꯦꯀꯣ ꯑꯗꯨꯗꯤ ꯅꯪ ꯁꯤꯅ ꯁꯤꯁꯤꯗꯤ ꯇꯪꯇꯥ ꯄꯥꯝꯃꯤ ꯀꯩ ꯍꯥꯏꯕꯁꯤ ꯊꯑꯣꯏꯅ ꯂꯩꯇꯦ ꯍꯥꯏꯕ ꯍꯧꯀꯥꯟꯁꯤ ꯏ ꯁꯃꯔ ꯀꯥꯂꯦꯟ ꯊꯥꯎꯑꯣ ꯑꯣꯏꯕꯅꯦꯕꯗꯤ ꯅꯤꯡꯊꯝꯊꯥꯗꯗꯤ ꯄꯈꯥ ꯃꯍꯥꯎ ꯑꯣꯏꯗꯅ ꯅꯨꯡꯁꯥꯏ ꯌꯥꯑ ꯑꯗꯨꯗꯅ ꯆꯥꯔꯒ ꯑꯗꯨ ꯐ ꯋꯦꯗꯔꯁ ꯌꯥꯝ ꯊꯤ ꯆꯦꯟꯖ ꯇꯧꯗꯔꯒ ꯃꯍꯍꯥꯎꯏ ꯑꯩꯈꯣꯏꯅ ꯀ꯭ꯂꯥꯁ ꯐꯥꯏꯚ ꯁꯤꯛꯁꯇꯒ ꯀꯥꯏ ꯀꯥꯏꯅ ꯂꯩꯕ ꯋꯦꯗꯔꯒ ꯍꯧꯖꯤꯛꯀ
ꯑꯗꯨꯒꯤ ꯋꯦꯗꯔꯗꯤ ꯑꯣꯏꯗ꯭ꯔꯦ ꯍꯥꯏꯗꯤ ꯃꯇꯝꯗꯨꯗꯗꯤ ꯌꯥꯝ ꯁꯥꯁꯨ ꯁꯥꯗꯦ ꯌꯥꯝ ꯑꯗꯨꯁꯨ ꯏꯪꯕ ꯑꯣꯏꯗꯦ
ꯑꯗꯨꯒ ꯎ ꯁꯨꯝ ꯐꯦꯁꯇꯤꯚꯦꯜ ꯍꯥꯏꯗꯤ ꯅꯤꯡꯉꯣꯜ ꯆꯥꯛꯀꯧꯕꯒꯨꯝꯕ ꯂꯥꯛꯑꯦ ꯈꯜꯂꯁꯤꯅꯦ ꯃꯇꯝꯗꯨꯗ ꯏꯪ ꯕ ꯍꯧꯖꯤꯛꯇꯤ ꯏꯪꯗꯔꯦꯕꯗꯣ
ꯑ ꯎꯝ ꯎꯝ ꯍꯧꯖꯤꯛꯇꯤ ꯀꯥꯏꯗꯤ ꯍꯨꯃꯥꯛꯄꯤꯀ ꯍꯥꯡꯉ ꯌꯦꯉꯣ ꯑꯗꯩ ꯕꯣꯔꯒꯁꯦ ꯕꯣꯔ ꯑꯍꯤꯡꯗ ꯈꯨꯔꯨꯝꯕ ꯆꯠꯄꯒꯁꯦ ꯏꯔꯨꯖꯕꯗꯨ ꯇꯟꯗꯅꯒ ꯇꯧꯋꯦꯕ ꯌꯥꯝꯅ ꯎꯝ ꯌꯥꯝ ꯊꯤꯅ ꯑꯧ ꯍꯥꯏꯕ ꯈꯣꯕ ꯃꯇꯝꯗ ꯀꯣꯟꯒꯖꯦ ꯇꯨꯔꯦꯟꯗ ꯀꯨꯝꯕ ꯍꯤꯟꯖꯥꯡ ꯆꯥꯕ ꯉꯝꯗꯦ ꯏꯪꯕꯟꯗꯅ ꯍꯋꯥꯏ ꯆꯥꯕ ꯉꯝꯗꯦ ꯍꯥꯏꯅꯩꯅꯦꯕ ꯑꯁ ꯏꯊꯤ ꯀ ꯑꯒꯦꯅꯁꯤ ꯄꯨꯔꯥ ꯐꯪꯅꯩ ꯄꯨꯔꯥꯇꯥꯏ ꯑꯣꯣꯟꯅꯈ꯭ꯔꯦ ꯁꯨꯝꯕꯁꯦ ꯑꯗꯣ ꯑꯩꯈꯣꯏ ꯃꯅꯤꯄꯨꯔꯅ ꯁꯥꯔꯦ ꯍꯥꯏꯁꯦ ꯃꯣꯏ ꯁ ꯅꯥꯀꯟꯗ ꯑꯃꯨꯛ ꯕꯥꯎꯁꯥꯠꯅ ꯑꯃꯨꯛ ꯍꯦꯜꯂꯤꯅꯦꯕ
ꯎꯝ ꯔꯦꯅꯤ ꯁꯤꯖꯟꯗꯁꯨ ꯅꯣꯡ ꯌꯥꯝ ꯀꯟꯅ ꯆꯨꯗ꯭ꯔꯦ ꯍꯟꯗꯛꯀꯤ ꯔꯦꯅꯤ ꯁꯤꯖꯟꯁꯦ ꯔꯦꯅꯤ ꯁꯤꯖꯟ ꯃꯥꯟꯗ꯭ꯔꯕ
ꯃꯥꯟꯗ꯭ꯔꯦ ꯑꯗꯨ ꯃꯃꯥꯡꯒꯤꯗꯤ ꯑꯅꯤꯁꯤꯡꯗꯣ ꯑꯅꯤꯔꯛꯀ ꯆꯥꯎꯅꯩ ꯑꯗꯨꯗꯤꯅꯦ
ꯍ ꯍꯣ ꯍ
ꯅ ꯅꯣꯡ ꯆꯨꯔꯣꯒꯅ ꯑꯃꯨꯛ ꯄꯨꯆꯥꯎ ꯆꯥꯎꯥꯎꯣꯏ ꯁꯨꯕ ꯁꯨꯗ꯭ꯔꯒꯅ ꯑꯃꯨꯛꯨꯗꯕ
ꯎ
ꯃꯣꯏ ꯀꯨꯁꯤ ꯇꯧꯔꯁꯤ ꯀꯟꯅꯥ ꯅꯨꯉꯥꯏꯗꫭꯏꯅꫭ ꯀꯥꯏꯗꯩ ꯃꯤꯗꯤ ꯁꯨꯝ ꯌꯥꯝ ꯈꯜꯂꯦ ꯎ ꯋꯥ ꯁꯨꯝ ꯊꯜꯂꯦ ꯌꯨꯝ ꯄꯪꯁꯥ ꯁꯥꯖꯟꯂꯦ ꯑꯗꯩ ꯏꯟꯗꯁꯇ꯭ꯔꯤ ꯃꯌꯥꯝ ꯂꯩꯔꯦ ꯑꯗꯨꯝ ꯃꯌꯥꯝꯗꯨꯅ ꯁꯨꯝ ꯁꯣꯏꯔꯛꯏꯅꯦꯕ ꯑꯗꯩ ꯆꯤꯡꯗ ꯍꯥꯏꯔꯤꯁꯤꯅꯦ ꯑꯩꯈꯣꯏꯅ ꯑꯦꯛꯁꯀꯔꯁꯟ ꯆꯠꯄꯒꯤꯗꯣ ꯆꯤꯡ ꯆꯤꯡꯃꯥꯏ ꯃꯌꯥꯝꯁꯤ ꯌ‌ꯦꯡꯉꯨ ꯀꯣꯛꯊꯠꯂ ꯀꯧꯊꯠꯂ ꯀꯤꯍꯣꯡꯒꯨꯝ ꯆꯨꯖꯥꯛꯀꯨꯝ ꯊ ꯊ ꯇ ꯂꯩꯗꯣ ꯃꯇꯣꯟ ꯃꯇꯣꯟꯗꯨꯗ ꯈꯁ ꯃꯣ ꯃꯣꯏꯁꯦ ꯑꯁ ꯑꯉꯝꯕꯁꯤꯡꯁꯦ ꯀꯃꯥꯏꯅ ꯀꯥꯔꯒꯅ ꯃꯣꯏꯅ ꯇꯧꯔꯔꯤꯏꯁꯤꯕꯣꯅ ꯈꯜꯂꯤꯅꯦ ꯍꯥꯏ ꯃꯣꯏꯁꯨ ꯑꯗꯨ ꯅꯠꯇ꯭ꯔꯗꯤ ꯊꯕꯛ ꯂꯩꯇꯦꯕ ꯅꯠꯇ
ꯑꯗꯨꯗ ꯍꯥꯏꯗꯤ ꯇꯦꯛꯇꯔ ꯅꯨꯡꯇꯔ ꯊꯧꯒꯠꯇꯅ ꯑꯗꯨ ꯒꯥꯔꯤ ꯊꯧꯕ ꯌꯥꯗꯧ ꯅꯠꯇ ꯠꯇꯦ ꯍꯥꯏꯕ ꯂꯣꯏꯅ ꯈꯨꯠꯀꯤ ꯊꯕꯛ ꯉꯥꯛꯇꯅꯦꯕ
ꯑꯗꯨꯅꯦ ꯑꯩꯅ ꯈꯜꯂꯤꯅꯦ ꯃꯣꯏ ꯃꯣꯏꯁꯨ ꯑꯗꯨ ꯇꯩ ꯊꯕꯛ ꯁꯨꯕꯅꯦ ꯄꯣꯠꯇꯦ ꯍꯥꯏꯕ
ꯀꯆ ꯍꯤꯡꯅꯕ ꯉꯝꯅꯕ ꯍꯣꯠꯅꯔꯛꯄꯅꯦꯕ ꯄꯣꯠ ꯆꯩ ꯇꯥꯡꯈꯠꯂꯛꯄ ꯑꯃ ꯇꯧꯕ ꯑꯗꯩ ꯋꯦꯗꯔꯁꯤꯁꯨ ꯄꯣꯠꯩꯛꯇꯣ ꯊꯥꯅꯤꯡꯉꯦ ꯍꯥꯏꯅ ꯍꯦꯛꯇ ꯊꯥꯏ ꯏꯁꯤꯡꯛꯇꯣ ꯆꯥꯎꯁꯜꯂ ꯃꯥꯡꯉꯦ
ꯃ ꯎꯝ ꯑꯗꯨꯗꯅꯦꯕ ꯃꯣꯏ ꯇꯧꯔꯤꯁꯤꯡꯁꯦ ꯑ ꯈꯪꯗꯦ ꯃꯤ ꯉꯝꯅ ꯉꯝꯅꯕ ꯇꯧꯕꯗ ꯁꯨꯝ ꯑꯁꯣꯏꯕ ꯑꯁꯣꯏꯕ ꯈꯛꯇ ꯉꯥꯏꯔꯤ ꯑꯗꯨ
ꯎꯝ
ꯆꯤꯡꯌꯥꯥꯗ ꯂꯩꯕ ꯃꯤꯅ ꯆꯤꯡ ꯀꯣꯛꯊꯣꯛꯑꯦ ꯇꯝꯄꯥꯛꯇ ꯂꯩꯕ ꯃꯤꯅ ꯇꯝꯄꯥꯛ ꯀꯣꯊꯣꯛꯑꯦ ꯀꯥꯏ ꯍꯥꯏꯗꯅꯣ ꯈꯪꯇ꯭ꯔꯔꯤꯗ ꯁꯨꯝ ꯑꯩꯣꯏꯁꯥꯏ ꯁꯨꯝ ꯆꯤꯡꯒꯤ ꯆꯤꯡ ꯉꯥꯛꯇ ꯑꯣꯏꯏ ꯍꯥꯏꯔ ꯃꯅꯤꯡꯁꯨ ꯃꯈꯥꯁꯨ ꯃꯃꯥꯡꯁꯨ ꯑꯋꯥꯡꯗꯁꯨ ꯉꯥꯛꯇꯅꯦꯕꯀꯣ ꯂꯩꯁꯤꯡꯁꯦ ꯆꯤꯡꯅ ꯄꯨꯀꯣꯏ ꯀꯣꯏꯁꯤꯜꯂꯒ ꯂꯩꯕꯝ
ꯆꯠꯂꯒꯅ ꯍꯦꯟꯅ ꯆꯤꯡꯉꯨꯅꯤ
ꯑꯧ ꯍꯣꯏ ꯅꯣꯏꯅꯦ ꯎꯖꯅꯦ ꯑꯗꯣ ꯍꯟꯗꯛ ꯑꯩꯈꯣꯏ ꯆꯠꯂꯣꯏꯗꯨꯁꯨ ꯀꯩꯅꯣ ꯍꯥꯏ ꯆꯤꯡ ꯉꯥꯊꯅꯤ ꯀꯩꯅ‌ꫭ ꯎꯝ
ꯎꯝ
ꯑꯗꯨꯗ ꯑꯩꯈꯣꯏ ꯁ꯭ꯋꯥꯏꯗ ꯂꯝꯕꯤ ꯁꯨꯝ ꯊꯦꯛꯑꯦ ꯀꯥꯏꯅꯒ ꯍꯥꯏꯁꯦ ꯎꯝ ꯀꯩꯅꯣꯅ ꯇꯋꯥꯡꯂꯣꯝꯒꯤ ꯂꯝꯕꯤꯁꯦ ꯈꯨꯠꯊꯦꯛ ꯑꯃꯅꯦ ꯍꯥꯏꯁꯤꯅꯦ ꯈꯪꯑꯕ ꯃꯣꯏꯗꯤ ꯆꯨꯝꯅꯒꯤ ꯀꯣꯟꯅꯔ ꯅꯠꯇꯦ ꯌ‌ꯦ ꯍ‌ꯦꯠꯇ ꯖꯠ ꯐꯠꯇꯟ ꯐꯗꯠ ꯐꯗꯠ ꯐꯩꯕꯤꯅꯦꯌ‌ꯦ ꯑꯗꯅ‌ꯦ ꯒꯥꯔꯤ ꯑꯆꯧꯕ ꯇꯣꯡꯌꯥꯗꯕ ꯃꯤꯅ ꯕ‌ꯦꯔꯥ ꯍ‌ꯦꯛ ꯍ‌ꯦꯛ ꯀꯔꯤꯁ‌ꯦ ꯀꯃꯥꯏꯇꯩꯅ‌ꫭ ꯈꯪꯗ‌ꯦꯃꯤ ꯈꯨꯠꯊꯦꯛ ꯃꯣꯏꯗꯤ ꯆꯤꯡꯗ ꯉꯥ ꯇꯅꯤ ꯂꯩꯖ‌ꯦ ꯑꯌꯥꯝꯕꯅ ꯎꯝ ꯑꯩꯈꯣꯏꯒꯨꯝꯕꯗꯤ ꯀ‌ꯦꯝ ꯇꯧꯕꯤꯗ‌ꯦꯗꫭ ꯑꯩꯈꯣꯏꯗꯤ ꯕꯥꯁ ꯅꯨꯡꯊꯣꯡꯕ ꯑꯆꯧꯕ ꯐꯨꯟꯕ ꯀꯩꯝ ꯕꯦꯔꯥ ꯂꯩꯕꯤꯗꯦꯕ ꯆꯠꯇꯕꯗ ꯉꯥꯏꯔ ꯕ꯭ꯔ
ꯑꯩꯒꯨꯝꯕꯅꯦ ꯇꯧꯗꫭꯏꯖ‌ꯦ ꯑꯩꯒꯨꯝꯕ
ꯃꯥꯟꯅꯦ ꯑꯗ‌ꫭ ꯅꯣꯏꯒꯨꯝꯕ ꯆꯠꯇꯔꯁꯨ ꯆꯠꯄ ꯌꯥꯕ ꯑꯈꯣꯏ ꯆꯠꯄ ꯐꯪꯍꯟꯕꯤꯌꯨꯗꯅ ꯑꯗꯨꯁꯨ ꯅꯠꯇꯦꯕ ꯍꯣꯏꯗꯃ
ꯅꯠꯇ‌ꯦ ꯅꯠꯇ‌ꯦ ꯑꯈꫭꯏꯔꫭꯝꯒꯤ ꯑꯃꯨꯛ ꯊꯥꯔꯛꯀ‌ꯦ
ꯍ ꯃꯆꯤ ꯑꯃ ꯑꯩꯅ ꯐꯝꯕ ꯖꯒꯥꯗꯨꯗꯤ ꯃꯝꯃꯦ ꯑꯗꯨꯒ ꯑꯩ ꯐꯝꯃꯤ ꯃꯃꯥꯡꯁꯤꯗꯤ ꯁꯥꯏ ꯅꯨꯡꯁꯥꯁꯤꯖꯨ ꯃꯆꯤ ꯃꯆꯤ ꯁꯥꯏ ꯑꯥ ꯎꯆꯦꯛ ꯑꯉꯧꯕ ꯌꯥꯝ ꯇꯥꯏ ꯐꯧ ꯈꯨꯨꯟ ꯂꯥꯛꯏꯅꯤ ꯌ‌ꯦꯡꯉꫭ ꯐꯧ ꯍꯨꯟꯕꯩ
ꯀꯥꯟꯅꯅꫭ
ꯍ ꯍꯨꯟꯕꯩ ꯐꯧꯒꯥꯁꯦ ꯈꯨꯜꯂꯥ ꯈꯨꯜ ꯆꯥꯏꯁꯦ ꯎꯆꯦꯛ ꯎꯆꯦꯛ ꯎꯆ‌ꯦꯛ ꯑꯉꯧꯕ ꯑꯃ ꯂꯝ ꯈꯨꯟꯅꯨ ꯍꯥꯏꯗꯣꯏꯔꯥ ꯀꯩ ꯍꯥꯏꯗꯣꯏꯅꯣ ꯑꯗꯨꯝꯕꯗꫭ ꯑꯥ ꯐꯧꯍꯨꯟꯒꯕꯒꯤ ꯁꯨꯝ ꯐꯧ ꯊꯥꯎꯈꯠꯄ ꯑꯣꯏꯔꫭ ꯑꯃ ꯑꯣꯏꯔꯣ ꯂꯩꯗ ꯑꯗꯨꯝꯕ ꯈꯨꯨꯟꯕ ꯂꯥꯛꯏꯅꯦ ꯃꯣꯏꯁꯦ ꯃꯤꯒꯤ ꯂꯧꯔꯛ ꯆꯪ ꯆꯪꯗꯅ ꯑꯗꯩ ꯂꯧ ꯍꯨꯂꯛꯄꯩ ꯑꯃꯨꯛ ꯎꯝ ꯉꯝꯃꯣꯏ ꯑꯩꯁꯦ ꯉꯔꯥꯡ ꯀꯨꯝꯅꯤꯕꯕ ꯉꯔꯥꯡ ꯈꯔ ꯆꯥꯕꯩ ꯉꯔꯥꯡꯅ ꯐꯖꯅ ꯆꯥꯏꯗꯣ ꯍꯩꯅꯧ ꯑꯁꯪꯕꯗꯣ ꯑꯥ ꯁꯥꯏꯌꯗ‌ꯦ ꯑꯩ ꯇꯨꯏꯁꯟ ꯁꯥꯇ꯭ꯔꯅ ꯉꯁꯤꯗꯤ ꯃꯦꯒꯤ ꯆꯥꯁꯦ ꯍꯥꯏꯍꯧꯔꯤ ꯏꯁꯄꯥꯏꯁꯤꯗꯣ ꯍꯣꯝ ꯑꯦꯁꯥꯏꯃꯦꯟꯕꯨ ꯑꯩꯒꯤ ꯇꯨꯏꯁꯟ ꯁꯥꯇ꯭ꯔꯗꯣ ꯍꯣꯝ ꯇꯨꯏꯇꯔ ꯆꯠꯇꯣꯏꯅ‌ꯦ ꯁꯤꯒꯤ
ꯑꯣ
ꯍꯣꯝ ꯑꯦꯁꯥꯏꯃꯦꯟꯕꯨ ꯅꯞꯇꯣꯏꯔꯥ ꯑ ꯑꯁ ꯃꯦꯒꯤ ꯏꯁꯄꯥꯏꯁꯤ ꯆꯥꯁꯦ ꯍꯌꯦꯡꯗꯤꯒ ꯇꯧꯍꯧꯔꯤ ꯑꯩꯅ ꯆꯥꯖꯦ ꯏꯕꯥꯅꯤ ꯆꯠꯂꯒ ꯂꯩꯔꯨꯔꯁꯤ ꯗꯨꯀꯥꯟꯗ ꯅꯪ ꯑꯩ ꯂꯥꯛꯄ ꯊꯣꯡꯒꯥꯟꯗ ꯉꯥꯏꯔꯝꯃꯣ ꯍꯥꯏꯒꯦ ꯑꯁ ꯉꯥꯏꯔꯝꯒ‌ꯦꯌ‌ꯦ ꯏꯝꯐꯥꯟ ꯆꯠꯂ ꯈꯜꯂ ꯆꯥꯔꯁꯦꯅ ꯍꯥꯏꯕ ꯑꯦꯁꯥꯏꯟꯃꯦꯟ ꯃꯣꯏꯁꯨ ꯑꯦꯁꯥꯏꯟꯃꯦꯟꯗꯣ ꯃꯣꯏꯁꯨ ꯎꯅꯥ ꯃꯉꯥ ꯍꯦꯛ ꯑꯣꯌꯦ ꯅꯞꯄꯣꯌꯦ ꯑꯗꯨꯒ ꯃꯃꯤꯡ ꯀꯃꯟ ꯅꯦꯝ ꯏꯌꯣ ꯍꯥꯏꯌꯦꯕ ꯑꯧ ꯍꯣꯏ ꯑꯃ ꯇ‌ꯦ ꯎꯅꯥ ꯃꯉꯥ ꯍꯩꯒꯤ ꯑꯣꯏꯒꯦꯔꯥ ꯂꯩꯒꯤ ꯑꯣꯏꯒꯦꯔꯥ ꯑꯗꯨꯕꯨ ꯎꯅꯥ ꯃꯪꯉꯥ ꯅꯞꯄꯣꯌꯦ ꯃꯣꯏꯁꯨ ꯑꯗꯩ ꯑꯁ ꯃꯣꯏꯗꯤ ꯀꯩꯗꯧ ꯈꯪꯕ꯭ꯔꯥ ꯑꯩꯈꯣꯏ ꯆꯥꯛꯈꯨꯝꯗ ꯂꯩꯕ ꯀꯣꯟꯂꯤꯛꯁꯦ ꯑ ꯁꯨꯝꯕꯁꯦ ꯑꯦꯛ ꯃꯤꯟ ꯇꯧ ꯀꯥꯏꯅꯒ ꯀꯔꯝ ꯆꯥꯛꯈꯨꯝꯗ ꯀꯔꯝꯕ ꯃꯈꯜꯒꯤ ꯆꯥꯛꯨꯝꯗ ꯁꯤꯖꯤꯟꯅꯩꯣꯟꯗꯦ ꯀꯔ ꯀꯔꯝꯕ ꯄꯣꯠꯅ ꯁꯥꯔꯛꯄꯅꯣ ꯏꯁꯤ ꯄ꯭ꯂꯥꯁꯇꯤꯛꯅ ꯁꯥꯕ ꯑꯗꯒꯤꯗꯤ ꯀꯩꯅꯣꯅ ꯊꯥꯕꯅ ꯇꯧꯗꯅꯗꯤ ꯃꯣꯏ ꯁꯦꯠꯅ ꯀꯃꯥꯏ ꯀꯃꯥꯏꯅ ꯂꯩ ꯀꯥꯏꯅ
ꯃꯥ ꯌꯨꯖꯦꯁꯨ ꯍꯪꯕ ꯌꯥꯏ
ꯑꯧ ꯌꯨꯁꯦꯁ ꯍꯪꯉꯦ ꯑꯗꯨꯅ ꯑꯩꯈꯣꯏꯗ ꯑꯩꯈꯣꯏꯄꯣꯠ ꯀꯨꯝꯕ ꯁꯨꯝ ꯃꯆꯥꯐꯣ ꯑꯆꯧꯕ ꯃꯆꯥꯛ ꯊꯛꯄꯗ ꯁꯤꯖꯤꯟꯅꯩ ꯀꯞꯀꯨꯝꯕꯅ ꯊꯛꯄꯗ ꯁꯤꯖꯤꯟꯅꯩ ꯑꯗꯒꯤ ꯐ꯭ꯂꯦꯠ ꯑꯣꯏꯕ ꯄ꯭ꯂꯦꯠꯁꯤꯡꯁꯤꯅ ꯆꯥꯛ ꯆꯥꯕ ꯁꯥꯔꯕꯤꯤꯡ ꯇꯧꯕ ꯁꯤꯖꯤꯟꯅꯩ ꯃꯦꯔꯥ ꯑꯃ ꯑꯗꯨ ꯁꯤꯟꯇꯣꯛꯑꯣ ꯍꯥꯏꯔꯝꯃꯕꯅꯦ ꯑꯩꯅ ꯈꯔ ꯏꯁꯜꯂꯒ ꯑꯗꯒꯤ ꯉꯁꯤꯅ ꯑꯃꯨꯛ ꯌꯦꯛꯄꯗꯨꯔ ꯅꯞꯄꯗꯨꯔ ꯑꯃ ꯇꯧꯔꯁꯤꯦꯅ ꯍꯥꯏꯔꯦ ꯑꯩꯅ ꯅꯞꯄꯗꯨꯗꯤ ꯀꯣꯟꯅ ꯍꯌꯦꯡ ꯅꯪ ꯁ꯭ꯀꯨꯜ ꯆꯠꯄ ꯍꯧꯗꯣꯏ ꯀ ꯍꯥꯏꯔ ꯀꯥꯟꯗ ꯅꯞꯄꯁꯨ ꯌꯥꯏ ꯍꯥꯏꯗꯤ ꯃꯅꯥꯛ ꯈꯣꯏꯏꯖꯟꯒꯤꯅꯤ ꯑꯗꯨꯅ ꯊꯤꯅꯤꯑꯅ ꯍꯥꯏ ꯊꯃꯝꯕꯅꯤ ꯅ ꯍꯤꯟꯗꯤꯒꯤ ꯍꯩꯅꯧ ꯑꯃꯨꯟꯕ ꯄꯥꯝꯕꯤ ꯑꯃ ꯌꯦꯛꯑꯣꯌꯦ ꯍꯩꯅꯧ ꯄꯥꯝꯕꯤ ꯆꯧꯕ ꯃꯤ ꯑꯗꯣ ꯍꯩꯅꯧ ꯃꯨꯟꯅ ꯂꯧꯔꯤꯃ
ꯈꯥ ꯌꯥꯝ ꯃꯨꯟꯍꯟꯂꯣ ꯍꯥꯏꯌꯣ
ꯈꯔ ꯃꯨꯜꯍꯜꯂꯣ ꯅꯪ ꯊꯣꯛꯄ ꯑꯗꯨꯒ ꯀꯩꯅꯣ ꯇꯧꯍꯔꯣꯅ ꯍꯣ ꯑꯗꯨꯗꯤ ꯑꯩ ꯊꯝꯃꯒꯦꯀꯣ
ꯍꯣꯏ ꯍꯣꯏ ꯐꯔꯦ ꯐꯔꯦ ꯑꯗꯨꯗꯤ ꯑꯩꯁꯨ ꯊꯝꯃꯒꯦ ꯎꯝ ꯍꯣꯏ ꯍꯣꯏ ꯍꯣꯏ